ꯇꯥꯕ꯭ꯔꯣ ꯎ ꯎ
ꯀꯩꯅꯣ ꯏꯀꯣ ꯌꯥꯝ ꯆꯠꯂꯦ
ꯆꯂꯤꯕꯁꯦ
ꯆꯠꯇ꯭ꯔꯦ ꯀꯩꯗꯧꯔꯨꯕꯒꯤꯅꯣ ꯅꯪꯅ
ꯐꯣꯟ ꯂꯪꯕꯩꯅ
ꯍꯥꯥ
ꯐꯣꯟꯗꯨ ꯂꯪꯕꯩꯅ ꯐꯣꯟꯗ ꯂꯪꯈꯥꯏꯕ
ꯌꯥꯝ ꯅꯨꯡꯉꯥꯏꯇ꯭ꯔꯕꯣ ꯅ ꯐꯣꯟꯒ ꯂꯝꯪꯈꯥꯏꯔ ꯂꯩꯔꯤꯁꯤꯅ
ꯀ ꯆꯠꯇꯅꯤꯡꯉꯥꯏ ꯐꯣꯟ ꯂꯪ ꯀꯥꯏꯗꯅꯤꯗꯣ
ꯐꯣꯟ ꯂꯪꯉ ꯂꯩꯔꯤꯗꯤ ꯁꯣꯏꯗ꯭ꯔꯣꯕ꯫
ꯑꯁ ꯆꯍꯤ ꯃꯉꯥ꯫
ꯌꯥꯝ ꯇꯨꯗꯈꯨꯞꯅꯥꯃ ꯃꯥꯂꯦꯍ꯫ ꯑꯁꯦꯡꯉꯒꯣ ꯀꯨꯏꯔꯦ ꯎꯗꯕ ꯅꯨꯡꯁꯤꯌꯦ꯫
ꯎꯝ꯫
ꯕꯔꯣ ꯅꯪꯕꯣ꯫
ꯍꯣꯏ ꯅꯨꯡꯉꯥꯏꯔꯤꯌꯦꯦ꯫
ꯀꯅꯥ ꯀꯅꯥ ꯂꯩꯔꯤꯅꯣ ꯅꯪꯗꯤ꯫
ꯑꯩ ꯑꯗꯨꯝ ꯃꯔꯨꯞꯁꯤꯡꯒ ꯂꯩꯃꯤꯟꯅꯌꯦ꯫
ꯅꯨꯡꯉꯥꯏꯌꯦꯀꯣ ꯅꯪꯗꯤ ꯃꯔꯨꯞꯁꯤꯡꯒ ꯂꯩꯅꯔꯗꯤ꯫
ꯎꯝ ꯀꯩꯅꯣꯗ ꯁꯤꯂꯣꯡꯗ꯫
ꯑꯣ ꯂꯩꯌꯣ ꯂꯩꯌꯣ꯫ ꯐꯖꯅ ꯂꯩꯌꯣ ꯅꯨꯡꯉꯥꯏꯕꯅꯦ꯫
ꯅꯥꯍꯥꯟ ꯀꯗꯥꯏꯗ ꯕꯤ ꯑꯥꯏ ꯄꯤ꯫ ꯂꯥꯛꯑꯦ ꯍꯥꯏꯔꯒꯦ ꯅꯪ ꯊꯥꯖꯕꯅꯦꯕ꯫
ꯑꯁ ꯂꯥꯡꯁꯨ꯫ ꯀꯥꯏꯗꯒꯤꯅꯦ ꯆꯠꯂꯦ ꯍꯥꯏꯕ꯭ꯔꯣ꯫
ꯌꯥꯔꯦ ꯆꯠꯇꯅꯤ꯫
ꯎꯝ꯫
ꯈꯪꯉꯤꯀꯣ ꯑꯩ ꯏꯁꯥꯗ ꯏꯁꯥ ꯃꯈꯣꯜ ꯊꯥꯔ ꯄꯨꯕꯣ꯫
ꯇꯥꯕ ꯅꯨꯡꯉꯥꯏꯕ꯭ꯔꯣꯕ꯫
ꯇꯕ ꯅꯨꯡꯉꯥꯏ꯫ ꯍꯣꯏ ꯍꯣꯏ ꯈꯪꯉꯦꯕꯗꯨꯒ꯫
ꯍꯪꯕ ꯌꯥꯗꯦ ꯀꯣꯏꯕ ꯆꯠꯄ ꯌꯥꯗ꯭ꯔꯣ꯫
ꯍꯩ ꯚ ꯑꯥꯏ ꯄꯤ ꯑ ꯃꯈꯣꯟꯗ ꯍꯥꯜ ꯂꯩꯏꯅꯦ ꯑꯃꯀ꯫
ꯑꯁ ꯀꯃꯥꯏꯅ ꯇꯧꯕꯅꯣꯗꯣ ꯍꯜꯂꯛꯏꯗꯣ꯫
ꯍꯀꯃꯥꯏꯀ ꯑꯣꯏꯗꯦ꯫
ꯅꯪꯅ ꯑꯣꯏꯕ꯭ꯔꯥ ꯀꯩꯅꯣ ꯑꯣꯏꯔ꯫
ꯅꯪꯒꯤ ꯍꯟꯕ꯭ꯔꯣ꯫ ꯍꯣꯏ ꯐꯔꯦ ꯐꯔꯦ ꯑꯃꯨꯛꯀ ꯑꯩꯒꯤ ꯀꯒꯤ ꯃꯈꯣꯜ ꯇꯥꯔ꯫ ꯍꯥ ꯍꯥ ꯫
ꯌꯥꯝ ꯇꯥꯕ ꯅꯨꯡꯉꯥꯏꯕ꯭ꯔꯥ ꯑꯗꯨꯝ ꯇꯥꯏꯌꯦ ꯍꯣꯏ꯫ ꯇꯥꯕ ꯌꯥꯝ ꯅꯨꯡꯉꯥꯏ꯫ ꯀꯩꯗꯧꯔꯤꯅꯣ ꯇꯥꯗ꯭ꯔꯦ꯫
ꯌꯥꯔꯕ꯫
ꯌꯥꯔꯦ ꯌꯥꯔꯦ꯫
ꯎꯝ꯫ ꯑꯦ ꯑꯦꯒ꯭ꯔꯤ ꯇꯧꯔꯨꯅꯦ ꯐꯃꯨꯡꯗ ꯑꯗꯨꯝ ꯍꯤꯞꯄꯒ ꯐꯝꯍꯜꯂꯩꯅ꯫
ꯏꯁ ꯏꯁꯥꯒꯤ ꯈꯣꯟꯖꯦꯜ ꯇꯥꯕꯁꯦ ꯀꯏ ꯇꯥꯗꯕꯁꯦ ꯀꯨꯏꯔꯦꯗ꯫ ꯑꯩ ꯉꯁꯤ ꯇꯨꯝ ꯇꯨꯝꯃ ꯂꯩꯌꯦ ꯋꯥꯕꯒꯤ꯫
ꯎꯝ꯫ ꯀꯔꯤꯌ ꯀꯔꯝꯍꯥꯏꯅ ꯋꯥꯕ ꯀꯔꯤ ꯊꯕꯛ ꯇꯧꯕꯗ꯫
ꯑꯁ ꯊꯕꯛ ꯇꯧꯔꯁꯨ ꯌꯥꯝ ꯋꯥꯏꯑꯦꯗ ꯑꯩꯗꯤ꯫
ꯎꯝ꯫
ꯅꯪ ꯀꯣꯏꯕꯨꯗꯤ ꯆꯠꯂꯅꯤ ꯆꯠꯂꯣꯏ꯫
ꯀꯩ ꯀꯣꯏꯕ ꯆꯠ꯫
ꯑꯗꯨ ꯑꯥꯗ ꯂ ꯅꯪꯅ ꯍꯧꯖꯤꯛ ꯂꯩꯕ ꯃꯐꯝꯗꯨꯗꯤ ꯀꯣꯏꯕꯐꯝ ꯌꯥꯝꯅꯤꯅ꯫
ꯑ ꯂꯣꯏꯔꯦ ꯂꯣꯏꯔꯦ ꯂꯥꯁ ꯌꯔꯗ ꯀꯣꯏꯕꯨ ꯂꯣꯏ꯫
ꯆꯠꯅꯤꯡꯉꯥꯏ ꯂꯩꯇ꯭ꯔꯦ ꯍꯥꯏꯕꯗꯨꯔꯣ
ꯏ ꯅꯪꯗ ꯇꯨꯝꯃꯤꯟꯅ ꯂꯩ ꯏꯔꯒꯦ ꯍꯥꯏꯛꯇ
ꯂꯩꯔꯣ ꯍꯣꯏ ꯁꯛ ꯐꯖ ꯊꯣꯛꯣꯛꯅꯤꯡꯉꯥꯏ ꯂꯩꯔꯣ
ꯁꯛꯀꯤꯦꯗꯤ ꯁꯣꯍꯅ ꯇꯝꯕꯤꯗ꯭ꯔꯦꯅꯦꯍꯦ
ꯅꯂꯅ ꯋꯥꯗꯤ
ꯎ
ꯇꯝꯕꯤꯔꯛꯒꯅꯤꯅ ꯀꯩꯝꯇ ꯈꯥꯏꯅꯣ ꯑꯗꯨꯕꯁꯦ
ꯁꯛꯄꯨꯗꯤ ꯇꯝꯕꯤꯔꯛꯇ꯭ꯔꯦ ꯂꯔ ꯇꯦꯛ ꯃꯦꯛ ꯃꯥ ꯇꯕꯤꯔ ꯈꯔꯖꯅꯦ
ꯑꯁ ꯐꯥꯏꯌꯦ ꯀꯣꯏꯗꯤ ꯊꯛꯇꯁꯨ ꯈꯔ ꯑꯗꯨꯗꯨꯁꯨ ꯈꯤꯇꯪ ꯑꯗꯨ ꯐꯔ ꯌꯥꯝ ꯇꯥꯔꯦꯕ
ꯎ
ꯍꯥꯏꯕꯗꯤ ꯄꯨꯂꯞꯇ ꯅꯠꯇꯕꯅꯤꯅꯀꯣ
ꯅꯪ ꯊꯤꯟ ꯆꯨꯞꯄ ꯇꯨꯝꯃ꯭ꯔꯣ ꯍꯪꯁꯤꯗꯦ
ꯇꯨꯃꯦ ꯀꯩꯅꯣ ꯅꯣꯏꯒꯤꯁꯨ ꯌꯥꯝꯅ ꯃꯤ ꯌꯥꯝ ꯂꯩꯕꯩ ꯈꯣꯟꯖꯦꯜ ꯇꯥꯏ ꯌꯥꯝ ꯅꯨꯡꯉꯥꯏꯅ ꯂꯩꯕ ꯃꯥꯜꯂꯤ
ꯑꯣ ꯊꯕꯛ ꯁꯨꯔꯤꯕ ꯑꯩꯈꯣꯏꯅ ꯁꯨꯔꯤ ꯏꯆꯟꯅꯨꯄꯤ ꯑꯣꯏꯅ ꯂꯥꯡꯂ ꯂꯩꯑꯦ ꯃꯇꯁ
ꯌꯥꯝ ꯅꯨꯡꯉꯥꯏꯅꯦ ꯅꯣꯏꯗꯤ
ꯎ ꯏꯆꯥ ꯅꯨꯨꯄꯤ ꯍꯥꯏꯕ ꯋꯥꯅꯤ ꯅꯣꯏ ꯖꯥꯠꯅꯤꯀꯣ ꯏꯆꯥꯟꯅꯨꯄꯤꯗ
ꯑꯣ ꯑꯗꯨꯗꯤ ꯑꯩꯈꯣꯏ ꯂꯣꯟ ꯇꯝꯍꯧꯔꯣ ꯑꯗꯨ ꯃꯊꯪꯗ ꯑꯩꯈꯣꯏꯅꯤ ꯐꯣꯟ ꯇꯧꯀꯥꯟꯗ ꯑꯩꯈꯣꯏ ꯂꯣꯟ ꯑꯣꯏꯅ ꯉꯥꯡꯅꯤꯉ
ꯎꯝ ꯑ ꯁꯤꯗꯉꯥꯡ
ꯑꯦꯁ ꯑꯩꯈꯣꯏꯒꯤ ꯂꯣꯟꯗꯤ ꯌꯥꯝ ꯂꯥꯏꯕꯅꯦ ꯂꯥꯏꯕ ꯍꯥꯏꯕꯗꯤꯀꯣ ꯑ ꯅꯪꯗꯣ ꯁꯨꯃꯥꯏꯅ ꯇꯧꯕ ꯌꯥꯏ ꯑꯗꯨꯝ ꯑꯩꯈꯣꯏꯒꯤ ꯂꯣꯟ ꯉꯥꯡꯕ ꯑꯅꯤ ꯍꯦꯜꯂꯒꯗꯤ ꯅꯪ ꯍꯥꯏꯗꯣꯛꯄ ꯍꯥꯏꯗ꯭ꯔꯁꯨ ꯀꯔꯤ ꯍꯥꯏꯕꯅꯣꯕꯗꯣ ꯂꯣꯏꯅ ꯈꯪꯒꯅꯦꯕ
ꯈꯪꯉꯦꯕ ꯈꯪꯉꯦꯕ ꯑꯗꯨꯝ ꯃꯔꯨꯞ ꯃꯄꯥꯟꯈꯣꯏꯅ ꯉꯥꯡꯗꯣꯏ
ꯍꯣꯏ ꯑꯗꯨꯝ ꯈꯪꯕꯅꯦ ꯒꯤꯅꯤ ꯀꯗ ꯇꯎꯗꯕꯅꯦ
ꯁꯨꯝ ꯃꯅꯥꯏꯕ ꯈꯔ ꯈꯔꯗꯤ ꯃꯅꯥꯏꯕ ꯅꯣꯏꯒ ꯑꯩꯈꯣꯏꯒ
ꯍꯣꯏ ꯑꯩꯗꯤ ꯅꯣꯏꯒꯤꯔꯣꯝꯒꯤꯗꯣ ꯏꯃꯥꯟꯅꯕ ꯏꯃꯥꯟꯅꯕꯤ ꯑꯝꯇ ꯌꯥꯎꯗꯤ ꯅꯪ ꯈꯪꯅꯩ ꯍꯥꯏꯕꯗꯤ ꯑꯩꯈꯣꯏꯔꯣꯝꯗꯤ ꯅꯣꯏꯒꯨꯝꯕꯁꯨ ꯄꯥꯛ ꯂꯩꯇꯦꯅꯀꯣ
ꯎꯝ
ꯑꯗꯨ ꯂꯩꯇꯕꯒꯤ ꯑꯗꯨꯝ ꯑꯩꯈꯣꯏꯒꯤ ꯔꯣꯜ ꯗ
ꯅꯣꯏ ꯑꯈꯣꯏ ꯗꯤ ꯅꯣꯏꯔꯣꯝꯗ ꯂꯩꯔꯣꯏꯗ ꯑꯩꯈꯣꯏꯗꯤ ꯀꯩꯅꯣꯔꯣꯝꯗ ꯅꯣꯏꯔꯣꯝꯗ ꯂꯩꯔꯣꯏꯕ ꯑꯩꯈꯣꯏꯗꯤ ꯑꯩꯈꯣꯏꯗꯤ ꯁꯅꯥꯄꯤꯔꯣꯝꯗ ꯂꯩ
ꯑ ꯑꯗꯨ ꯑꯣꯏꯕꯒꯤꯅꯦ
ꯎꯝ
ꯅꯅꯨꯡꯣꯡꯁꯨꯗꯤ ꯅꯨꯡꯁ ꯌꯥꯝ ꯀꯟꯅ ꯁꯥꯔꯦ ꯅꯣꯏꯗꯤ ꯅꯣꯡ ꯆꯨꯕ꯭ꯔꯣꯅꯦ
ꯍꯧꯖꯤꯛ ꯆꯨꯔꯛꯂ ꯑꯩꯗꯤ ꯕ꯭ꯂꯦꯡꯀꯦꯠꯀꯤꯁꯥꯏꯗꯒꯤ ꯀꯩꯅꯣ ꯇꯧꯔꯒ ꯂꯩꯅꯦ
ꯀꯔꯤꯒꯤ ꯀꯩꯅꯣ ꯊꯧꯔ ꯂꯩꯅ ꯑꯗꯨꯒꯤ ꯑꯗꯨꯒꯤ ꯅꯨꯡꯉꯥꯏꯕꯗꯣ ꯅꯪ ꯐꯪꯅꯤꯡꯒ ꯆꯠꯈꯤꯕ ꯅꯠꯇ꯭ꯔꯣ ꯎꯝ ꯎꯝ ꯑꯩꯗꯤ ꯉꯔꯥꯡꯗꯤ ꯑꯁꯤꯁꯨ ꯏꯪꯉꯦ ꯑꯩ ꯅꯨꯡꯗꯥꯡꯗꯣ ꯐꯤ ꯀꯩꯅꯣ ꯇꯥꯏ ꯀꯩꯅꯣ ꯇꯧꯔ ꯇꯨꯃꯤꯅꯦ
ꯑꯩ
ꯎꯝ
ꯀꯣꯜ ꯇꯧꯕꯗ ꯅꯣꯏꯒꯤ ꯋꯥꯡ ꯋꯥꯡꯕ ꯃꯑꯣꯡꯗ
ꯎꯝ
ꯅꯗꯤ ꯋꯥ ꯂꯥꯡꯕ ꯃꯑꯣꯡꯗ ꯌꯥ ꯇꯥꯔꯛꯇ꯭ꯔꯕꯔ ꯃꯈꯣꯟꯁꯨ ꯂꯣꯏꯅ ꯃꯅꯥꯔꯛꯄ ꯍꯧꯔꯦ
ꯍꯣꯏ ꯅꯪꯅ ꯂꯣꯏꯅ ꯇꯥꯔꯛꯄꯒꯤ ꯍꯥꯏꯕꯗꯤ ꯑꯗꯨꯝ ꯈꯣꯟꯖꯦꯜ ꯑꯗꯨꯝ ꯃꯥꯟꯅꯕꯒꯤꯀꯣ
ꯎꯝ ꯀ ꯍꯥꯏꯅꯤ ꯏꯪꯂꯤꯁ ꯇ ꯍꯥꯏꯔꯗꯤ ꯚꯦꯛꯁꯤꯅꯦꯁꯟ ꯍꯥꯏꯒꯦ꯭ꯔꯥ
ꯍꯣꯏ ꯍꯣꯏ ꯈꯪꯗꯦ ꯅ ꯈꯨꯁꯤꯗꯣ ꯈꯪꯗꯦ ꯈꯪꯗꯦ ꯉꯁꯤꯁꯦ ꯌꯥꯝ ꯇꯨꯝꯃ ꯑꯩ ꯕꯣꯜ ꯌꯦꯡꯕꯤꯔꯛꯑꯒꯦ ꯀꯣꯛꯄ ꯉꯥꯎꯗ ꯉꯥꯎꯋꯦ ꯈꯪꯕ꯭ꯔꯥ ꯑꯁ ꯉꯁꯤꯁꯦ ꯌꯥꯝ ꯅꯨꯡꯗꯤ ꯅꯨꯡꯉꯥꯏꯌꯦ ꯑꯩꯈꯣꯏꯅ ꯄꯥꯝꯖꯕꯗꯣ ꯉꯝꯁꯨ ꯉꯝꯃꯦ
ꯉꯁꯤ ꯑꯩꯅ ꯕꯣꯜ ꯍꯦꯡꯂꯞꯄ ꯑꯩꯒꯤ ꯃꯈꯣꯟꯗꯨꯅꯤ ꯑꯗꯨꯝꯃꯅꯤ ꯈꯂꯦꯗ ꯃꯔꯠꯇ
ꯈꯪꯗꯦ ꯀꯩꯗꯧꯒꯅꯨ ꯒ꯭ꯌꯥꯟ ꯇ ꯒ꯭ꯌꯥꯟ ꯃꯥꯟ ꯇꯥꯗꯦꯗ ꯅꯪꯉꯣꯟꯗꯒꯤ ꯅꯪꯅ ꯑꯩ ꯈꯣꯟꯖꯦꯜ ꯇꯥꯏ ꯑꯃꯨꯛ ꯍꯥꯏꯕꯀꯣ
ꯎꯝ
ꯇꯥꯕ꯭ꯔ ꯅꯪ ꯍꯧꯖꯤꯛꯇꯤ ꯍꯟꯗꯦ ꯑꯩꯅ ꯍꯥꯏꯕꯗꯤ ꯉꯁꯥꯏ ꯑꯗꯨ ꯃꯥꯏ ꯑꯃꯨꯧꯛ ꯇꯧꯕ ꯑꯩꯅ ꯅꯪꯒꯤ ꯅꯪꯒꯤ ꯔꯣꯝꯒꯤ ꯑꯉꯥꯡꯁꯤꯡꯒꯤ ꯁꯥꯟꯅꯕꯒꯤ ꯈꯣꯟꯖꯦꯜꯗꯣ
ꯑꯝ
ꯑꯗꯨ ꯇꯥ ꯑꯦꯁ ꯇꯥꯕ ꯅꯨꯡꯉꯥꯏꯃꯟꯗꯒꯤ ꯇꯨꯝꯒꯅꯤꯀꯣ ꯏꯁꯩꯁꯦ ꯊꯛꯄꯒꯨꯝꯅ ꯀꯩꯅꯣ ꯇꯧꯔ ꯂꯩꯔꯦꯕ ꯇꯥꯋꯦ ꯌꯥꯝ ꯅꯨꯡꯉꯥꯏ
ꯉꯁꯤꯒꯤ ꯃꯦꯠꯁ ꯅꯥꯕꯗꯨ ꯑꯩ ꯋꯥꯔꯜ ꯀꯞ ꯍꯦꯛꯄꯗ ꯍꯧꯖꯤꯛ ꯍꯟꯗꯛꯀꯤ ꯍꯦꯡꯂꯛꯄꯗ ꯅꯨꯡꯁꯤꯅ ꯈ꯭ꯋꯥꯏꯗ ꯐꯖꯕ ꯑꯣꯏꯌꯦ
ꯄꯨꯡ ꯀꯩꯅꯣꯒꯤꯗꯀꯣ ꯍꯣꯏ ꯑꯁ ꯉꯁꯤꯗꯤ ꯑꯩ ꯐꯖ ꯟꯅ ꯋꯥꯔꯦ ꯃꯣꯏ ꯁꯥꯟꯅꯕ ꯋꯥꯅꯦ ꯑꯩꯅ ꯍꯦꯟꯅ ꯋꯥꯏꯑ ꯈꯪꯕ꯭ꯔꯥ
ꯎꯝ
ꯃꯣꯏ ꯃꯣꯏꯗꯤ ꯆꯨꯝꯅ ꯁꯥꯟꯅꯥꯅꯕꯅꯤꯅ ꯑꯩꯅ ꯑꯗꯨꯃꯥꯏꯅ ꯇꯧꯅꯅꯤꯡꯉꯥꯏ ꯍꯥꯏꯅ ꯍꯣꯠꯅꯔꯒ ꯇꯧꯕꯒꯤ
ꯑꯩꯅ ꯍꯦꯟꯅ ꯋꯥꯕꯗꯣ ꯑꯣꯏ ꯑꯦꯕ
ꯋꯥꯈꯜ ꯃꯣꯏꯁꯨ ꯋꯥꯗꯤ ꯋꯥꯔꯝꯃꯤꯗ
ꯑꯩꯗꯨꯗꯤ ꯑꯗꯨꯝ ꯃꯣꯏꯕꯨ ꯑꯗꯨꯃꯥꯏꯅ ꯇꯧꯗꯅꯤꯉꯥꯏ ꯇꯧꯗꯅꯤꯉꯥꯏ ꯍꯥꯏꯅ ꯍꯣꯠꯅꯔꯒ ꯇꯧꯕꯗꯣ ꯑꯗꯨ ꯌꯥꯝ ꯋꯥꯕꯅꯦꯕ ꯇꯧꯗ꯭ꯔꯣ
ꯑꯩꯗꯤ ꯇꯧ ꯍꯣꯏ ꯇꯧꯗꯤ ꯇꯧꯑꯦ ꯗꯨꯕꯨ ꯑꯩꯒꯤ ꯇꯤꯝ ꯅꯠꯇ꯭ꯔꯕꯅꯤꯅ ꯀꯌꯥꯗꯤ ꯇꯧꯗ꯭ꯔꯦ
ꯍꯣꯏ ꯑꯗꯨꯗꯤ ꯑꯗꯨꯕꯨ ꯑꯁ ꯑꯁꯤꯅꯤ
ꯑꯗꯨ ꯐꯔꯦ ꯐꯔꯦ ꯅꯪ ꯈꯝꯅꯤꯅꯀꯣ ꯉꯝꯗ꯭ꯔꯦ
ꯍꯣꯏ ꯑꯩꯅ ꯉꯝꯈ꯭ꯔꯕꯅ ꯀꯩꯁꯨ ꯅꯠꯇꯦ ꯑꯗꯨꯝ
ꯎꯝ
ꯃꯈꯣꯟꯗꯣ ꯌꯥꯝ ꯇꯥꯏ ꯃꯤꯒꯤ ꯃꯈꯣꯟ ꯌꯥꯝ ꯇꯥꯏ ꯇꯥꯕ ꯌꯥꯝ ꯅꯨꯡꯉꯥꯏ
ꯀꯃꯥꯏꯅ ꯇꯥꯕ ꯅꯨꯡꯉꯥꯏꯕꯔ
ꯑ ꯃꯤ ꯋꯥ ꯉꯥꯡꯒ ꯂꯥꯡꯕꯗꯣ ꯇꯥꯏꯌꯦꯕ
ꯎꯝ
ꯇꯥꯕ ꯅꯨꯡꯉꯥꯏꯌꯦꯕ ꯑꯗꯨ
ꯈꯪꯗꯦ ꯑꯅꯤꯁꯤꯁꯨ ꯆꯥꯛꯆꯥꯔꯤꯕ꯭ꯔꯣ ꯋꯥꯔꯤ ꯁꯥꯔꯤꯕ꯭ꯔꯣ
ꯅꯤꯜꯂꯒ ꯂꯩꯥꯏꯌꯦꯕ ꯃꯤꯁꯤꯡꯗꯨ ꯆꯥꯛ ꯆ ꯁꯤꯡꯖꯨꯒꯨꯝꯕ ꯆꯥꯎꯕ ꯃꯤ ꯄꯨꯟꯅ ꯄꯨꯟꯅ ꯂꯩꯔꯗꯤ
ꯆꯥꯛ ꯆꯥꯛ ꯆꯥꯔꯤꯕ꯭ꯔꯣ ꯁꯤꯡꯖꯨ ꯆꯥꯔꯤꯕ꯭ꯔꯣ ꯀ꯭ꯔꯤ ꯆꯥ ꯋꯥ ꯉꯥꯡꯂꯤꯕ꯭ꯔꯣ ꯈꯪꯗꯦ
ꯎꯝ ꯑ ꯅꯣꯏꯔꯣꯝꯗꯗꯤ ꯁꯤꯡꯖꯨꯒꯨꯝꯕ ꯌꯣꯟꯗ꯭ꯔꯣ ꯌꯣꯟꯗꯤ ꯁꯤꯡꯖꯨꯒꯨꯝꯕ ꯆꯥꯕꯅ
ꯁꯤꯡꯖꯨ ꯌꯣꯟꯗꯦ ꯑꯗꯨꯕꯨ ꯁꯦꯝꯃꯦꯗꯣ ꯑꯗꯨꯝ ꯁꯦꯝꯃ ꯆꯥꯏ
ꯎꯝ ꯑ ꯉꯁꯤꯗꯤ ꯑꯩꯈꯣꯏ ꯉꯁꯤꯗꯤ ꯑꯩꯗꯤ ꯇꯨꯝꯕꯗ ꯐꯣꯜ ꯌꯦꯡꯕ ꯋꯥꯕꯩꯉꯣ ꯃꯣꯏ ꯁꯅ ꯁꯤ ꯐꯦꯁꯕꯨꯛꯇ ꯌꯦꯡꯉꯒ ꯑꯩꯈꯣꯏꯅ ꯃꯣꯏ ꯉꯝꯅꯤꯡꯉ ꯍꯥꯏꯅ ꯑꯩꯈꯣꯏꯅ ꯋꯥꯅ ꯁꯄꯣꯔꯠ ꯇꯧꯖꯕꯗꯣ ꯍꯛꯆꯥꯡ ꯁꯣꯟꯊꯩ ꯇꯧꯏ ꯑꯦ ꯁꯦꯡꯕꯩ ꯋꯥꯏ
ꯑꯩ ꯍꯥꯏꯕꯤꯔꯝꯒꯦ ꯏꯌꯥꯝꯕ ꯃꯤꯁꯤꯕꯨꯀꯣ
ꯑ ꯍꯥꯏꯕꯤꯔꯝꯃꯣ ꯍꯥꯏ ꯍꯥꯏꯕꯗ ꯑꯁ ꯅꯃꯥꯟꯅꯕꯤ ꯑꯩꯁꯦ ꯃꯃꯥꯟꯅꯕꯤꯅꯤꯅ ꯅꯃꯥꯟꯅꯕꯤ ꯑꯃꯁꯦ ꯅꯣꯏ ꯉꯁꯤ ꯈꯔ ꯁꯥꯟꯅꯕꯗꯣ ꯈꯤ ꯈꯔ ꯅꯠꯇꯦ ꯃꯣꯏꯒ ꯁꯥꯟꯅꯕ ꯀꯩꯅꯣ ꯑꯃꯗꯣ ꯀꯌꯥꯃꯨꯛ ꯀꯟꯕ꯭ꯔꯥ ꯍꯥꯏꯕ
ꯍꯣꯏ
ꯅꯍꯥꯟꯗꯤ ꯑꯗꯨꯃꯥꯏꯅ ꯀꯟꯗꯕꯅꯦꯕ ꯑꯁ ꯉꯁꯤꯗꯤ ꯈꯨꯀꯟꯗꯦ ꯑꯩꯗꯤ ꯑꯩꯈꯣꯏ ꯄꯣꯔ ꯂꯩꯍꯧꯒꯦꯔꯥ ꯍꯥꯏꯅ ꯀꯤꯔꯥꯕꯅꯦ ꯑꯩ
ꯑꯗꯨ ꯀꯩꯅꯣ ꯕꯣꯜꯁ ꯁꯟꯅꯥꯕꯗꯤ ꯑꯗꯨꯃꯥꯏꯅ ꯇꯧꯕꯅꯦ ꯍꯥꯏꯕꯗꯤ ꯍꯩꯕꯒ ꯍꯩꯇꯕꯈꯣꯏ ꯊꯦꯡꯅꯔꯛꯄꯕ ꯃꯣꯏꯁꯨ ꯍꯩꯔꯛꯄꯀꯣ
ꯑꯣ
ꯑꯗꯨꯒꯨꯝꯕ ꯃꯥ ꯂꯩ ꯂꯩꯕꯅꯕ
ꯑꯣ ꯅꯥꯍꯟꯗꯤ ꯃꯣꯏ ꯍꯧꯖꯤꯛ ꯑꯁ ꯑꯩ ꯈꯣꯟꯖꯦꯜ ꯑꯗꯨꯝ ꯇꯥꯔ ꯂꯩꯔꯦ
ꯅꯍꯥꯟꯗꯤ ꯑꯈꯣꯏ ꯃꯣꯏꯗꯣ ꯑꯗꯨꯝ ꯃꯣꯏ ꯁꯥꯟꯅꯕꯗꯣ ꯑꯗꯨꯝ ꯌꯥꯝ ꯍꯩꯈꯤꯕ ꯅꯠꯇꯦꯕ ꯑꯗꯨꯝ ꯈꯔ ꯄꯪꯉꯒ ꯇꯧꯋꯦꯕ ꯑꯗꯣ ꯉꯁꯤꯗꯤ ꯌꯥꯝ ꯍꯩꯌꯦ ꯐꯖꯁꯨ ꯐꯖꯩꯌꯦ ꯃꯣꯏꯅ ꯁꯅꯕꯗꯣ
ꯎꯝ ꯍꯧꯖꯤꯛ ꯃꯣꯏꯗꯨꯁꯨ ꯅꯨꯡꯁꯤꯅꯦ ꯍꯧꯖꯤꯛ ꯑꯥꯔꯖꯦꯟꯇꯤꯅꯥꯒ ꯁꯟꯅꯕꯈꯣꯏꯗꯨꯁꯨ ꯃꯣꯏꯗꯨ ꯅꯥꯏꯟꯇꯤꯟ ꯑꯩꯠꯇꯤ ꯀꯣ ꯅꯥꯏꯟꯇꯤꯟ ꯑꯩꯠꯇꯤꯗ ꯑꯃꯔꯛ ꯀ꯭ꯋꯥꯂꯤꯐꯥꯏ ꯇꯧꯕꯅꯦꯕ
ꯑꯣ
ꯑꯗꯨꯒꯤ ꯃꯇꯨꯡꯗ ꯁꯨꯇꯥꯎ ꯇꯧꯗꯗꯤ ꯍꯟꯗꯛꯅ ꯇꯧꯕꯅꯦꯕ
ꯑꯣ ꯃꯣꯏꯗꯤ ꯃꯤꯁꯨ ꯌꯥꯝꯗꯦꯅ ꯃꯣꯏ ꯀꯩꯅꯣꯗꯣ ꯑꯗꯨꯒꯤꯅꯤꯗ
ꯎꯝ ꯑꯗꯨ ꯍꯥꯟꯅ ꯃꯣꯏ ꯅꯥꯏꯟꯇꯤꯟ ꯑꯩꯠꯇꯤꯗ ꯁꯦꯂꯦꯛ ꯇꯧꯕꯗꯨꯁꯨ ꯃꯣꯏꯒꯤ ꯗꯤꯛꯇꯦꯛꯇꯔ ꯑꯗꯨꯝ ꯄ꯭ꯔꯦꯁꯤꯗꯦꯟ ꯔꯨꯜꯅꯦꯕ ꯃꯣꯏꯗ ꯑꯗꯨ ꯕꯦꯔꯥ ꯌꯥꯝ ꯊꯣꯛꯈ꯭ꯔꯕꯅꯦ ꯃꯣꯏꯁꯨ
ꯑꯁ ꯃꯣꯏ ꯀꯤꯄꯔꯔꯁꯨ ꯐꯖꯜꯅ ꯍꯥꯏꯌꯦ
ꯑꯣꯏ ꯀꯤꯞꯄꯔꯗꯨꯅꯦ ꯍꯟꯗꯛ ꯐꯥꯎꯕꯗꯣ
ꯃꯥ ꯐꯥꯎꯗꯕꯁꯨ ꯌꯥꯝ ꯐꯥꯎꯔꯦꯀꯨꯝ ꯁꯤꯗꯤ ꯅꯠꯇ꯭ꯔ
ꯑꯩꯈꯣꯏꯁꯨ ꯑꯩꯈꯣꯏꯁꯨ ꯑꯃꯛ ꯀ ꯑꯗꯨꯃꯥꯏꯅ ꯐꯥꯎꯗꯤ ꯐꯥꯗꯧꯕ ꯀꯣ
ꯐꯥꯎꯔꯛꯈꯤꯅꯤꯗ ꯑꯣ ꯐꯥꯎꯕꯗꯤ ꯐꯥꯎꯈꯤꯅꯤ ꯀꯦꯝꯇ ꯈꯪꯒꯅ
ꯃꯇꯦꯛ ꯑꯃ ꯉꯥꯏꯍꯥꯛ ꯐꯥꯎꯔꯒ ꯄꯩꯁꯥ ꯂꯣꯏ ꯀꯣꯃ ꯑꯗꯨꯝ ꯃꯅꯤꯄꯨꯔꯗ ꯍꯟꯕ ꯌꯥꯔꯦꯗ
ꯍꯣꯏ ꯃꯥꯗꯤ ꯐꯥꯎꯕꯅ ꯈꯔꯗꯤ ꯈꯣꯍꯝꯅꯤ ꯆꯥꯛ
ꯍꯣꯏ
ꯎꯝ
ꯑꯗꯨ ꯏꯕꯥꯅꯤ ꯒꯣꯜꯁꯤ ꯃꯔꯛ ꯃꯔꯛꯇ ꯍꯟꯅꯔꯤꯁꯤ ꯐ꯭ꯔꯤꯔꯣ
ꯈꯪꯗꯦ ꯊꯝꯃꯣ ꯑꯗꯨꯗꯤꯀꯣ ꯀꯩꯅꯣꯃ ꯊꯝꯃꯣꯍꯣꯔꯦꯅ ꯑꯃꯨꯛ ꯇꯧꯕꯁꯦ ꯀꯣ